ꯑꯩ
ꯍꯜꯂꯣ
ꯊꯕꯛ ꯂꯩꯕ꯭ꯔꯣ
ꯂꯩꯇꯦ ꯂꯩꯇꯦ ꯅꯣꯏꯗꯧ ꯊꯕꯛ ꯐꯠꯇꯦ ꯍꯣꯏ
ꯀꯦꯗꯧꯔꯤꯅꯣ
ꯆꯥꯛ ꯇꯣꯛꯄꯒꯤ ꯐꯝꯃꯤ
ꯑꯁ ꯌꯥꯝ ꯁꯥꯕ ꯃꯥꯜꯂꯦꯀꯣ
ꯁꯃꯔꯅꯤꯅ ꯁꯔꯦ ꯑꯩꯈꯣꯏꯁꯥꯏꯗꯗꯤ ꯁꯃꯔ ꯂꯣꯏ ꯗꯔꯤ
ꯀꯩ ꯆꯥꯔꯤꯅꯣ ꯍ
ꯍꯩ ꯑꯃ ꯆꯥꯕꯅꯦ
ꯀꯔꯤ ꯍꯥꯏ ꯎ
ꯑꯖꯔꯅꯤꯗ
ꯑꯁ ꯍꯥꯎꯅꯤꯍꯦ ꯍꯩꯅꯧ
ꯅꯣꯏ ꯑꯗꯣꯝꯗ ꯍꯧꯗ꯭ꯔꯕꯣꯖꯦ
ꯂꯩꯇꯦ ꯕꯖꯥꯔ ꯍꯦꯛ ꯑꯁ ꯍꯌꯦꯡ ꯕꯖꯥꯔꯗ ꯆꯠꯂꯒ ꯂꯩꯔꯒꯦꯁꯦ
ꯀꯩꯅꯣ ꯑꯩꯈꯣꯏꯁꯨ ꯍꯧꯗꯦꯗ ꯅꯦꯍꯣꯏꯗ ꯍꯦꯟꯒꯠ ꯑꯆꯥꯥꯔ ꯁꯦꯝꯕꯅꯦ ꯑꯩꯅ ꯍꯩꯅꯧ ꯆꯥꯃꯨꯛ ꯍꯦꯛꯄꯅꯦꯅ
ꯏꯁ ꯅꯪ ꯑꯆꯥꯔꯁꯤ ꯁꯦꯝꯕ ꯍꯩꯕꯔꯥꯅꯦ
ꯑꯦ ꯍꯩꯇꯗꯤ ꯀꯔꯤꯅꯣ
ꯑꯁ ꯑꯩꯗꯤ ꯍꯩꯇꯦ ꯑꯩ ꯁꯦꯝꯃꯒ ꯑꯩꯉꯣꯟꯗ ꯊꯔꯛꯑꯣ
ꯀꯩ ꯊꯨꯝ ꯃꯣꯔꯣ ꯍꯥꯞꯄꯗꯨꯕꯨ ꯀꯩꯅꯣ ꯍꯩꯇꯔꯥꯕꯁꯦ
ꯑꯗꯣ ꯑꯩ ꯍꯩꯇꯦ ꯑꯗꯨ ꯅꯪ ꯁꯦꯝꯃꯒ ꯊꯥꯔꯛꯑꯣ ꯄꯩꯁꯥ ꯄꯤꯔꯛꯀꯦ ꯑꯦ
ꯏ ꯄꯩꯁ ꯄꯥꯏ ꯃꯥꯜꯂꯦꯅ
ꯄꯥꯏꯗꯤ ꯄꯥꯏꯗꯦ ꯄꯥꯏꯖꯠ ꯗꯦ ꯈꯣꯏ ꯂꯨꯄ ꯇ꯭ꯔꯥ ꯊꯥꯔꯛꯀꯦ
ꯎꯝ
ꯇꯧꯔꯦ ꯅꯣꯄꯥ
ꯅꯣꯛꯄ ꯌꯥꯗꯔꯕꯣ ꯅꯣꯛꯄ ꯌꯥꯗ꯭ꯔꯕꯣ
ꯑ ꯌꯥꯏ ꯀꯩꯅꯣ
ꯍꯩꯀ꯭ꯔꯨ ꯍꯩꯀ꯭ꯔꯨ ꯃꯇꯝꯗꯅ ꯍꯩ
ꯑꯗꯣ ꯅꯪ ꯖꯤꯄꯦ ꯄꯥꯏꯕ꯭ꯔꯥ
ꯄꯥꯏ
ꯄꯥꯏꯑꯦꯕ ꯑꯗꯨꯗꯤ ꯑꯩ ꯖꯤꯄꯦꯗ ꯀꯥꯞꯔꯛ ꯀꯩ ꯅꯪ ꯁꯦꯝꯃꯒ ꯊꯥꯔꯛꯑꯣ
ꯏꯁ ꯏꯁ ꯆꯠꯂꯣꯍꯦ
ꯀꯔꯤꯅꯣ ꯆꯠꯂꯣ ꯍꯥꯏꯁꯤ
ꯑꯩꯕꯨ ꯑꯔ ꯁꯦꯝꯅꯕ ꯃꯤꯒꯤ ꯇꯥꯏꯞ ꯌꯝꯒꯤ ꯌꯨꯝꯗꯔꯦ ꯗꯒꯤ ꯁꯨꯝ ꯆꯥꯕꯤꯁꯥꯟꯅꯅꯕꯩꯅ ꯊꯝꯕꯥꯅꯤ ꯈꯣꯏ ꯍꯩꯖꯗꯦ ꯑꯆꯥꯔ ꯁꯦꯝꯕ
ꯎꯝ ꯅꯪ ꯉꯁꯥꯏ ꯍꯥꯏ ꯍꯩ ꯍꯥꯏꯗꯨꯗꯤ ꯏꯁ ꯄꯥꯏꯖꯗꯦ ꯑꯩꯈꯣꯏ ꯄꯥꯏꯗꯦ ꯄꯥꯏꯗꯦ ꯑꯗꯨ ꯆꯥꯅꯤꯡꯕꯒꯤ ꯎꯝ
ꯃꯐꯝꯗ ꯍꯩꯅꯧ ꯍꯩꯅꯧ ꯐꯪꯗꯦꯕꯣ ꯑꯦꯝ
ꯎꯝ
ꯍꯩ ꯑꯗꯨꯛ ꯌꯥꯝ ꯐꯪꯕ ꯃꯐꯝꯗꯨꯗ ꯀꯩꯅꯣꯕ ꯍꯩꯅꯧꯍꯧꯗꯦꯕꯨ
ꯍꯩꯅꯧ ꯍꯧꯗꯦꯁꯤꯗ ꯑꯈꯣꯏꯗ ꯂꯩꯔꯒ ꯆꯥꯕꯅꯦ ꯑꯁ ꯂꯩꯕ ꯃꯃꯟꯁꯨ ꯁꯦꯝꯕ ꯃꯃꯟꯁꯨ ꯃꯔꯣꯏ ꯃꯔꯥꯡ ꯀꯩꯀꯩꯅꯣ ꯂꯧꯕ ꯃ ꯃꯥꯃꯜꯁꯨ ꯊꯥꯔꯛꯀꯦꯅꯦ
ꯑꯦ ꯄꯩꯁꯥ ꯄꯥꯏꯕꯤ ꯌꯥꯔꯦ ꯊꯥꯔꯣ
ꯁꯦꯟꯖꯧꯋꯥꯥꯏ
ꯄꯩꯁꯥ ꯄꯥꯏꯕꯤ ꯀꯥꯏꯅ ꯎꯝꯍꯝ ꯅꯪꯀꯣ
ꯅꯠꯇꯕꯔꯣ ꯏꯆꯦ ꯅꯪ ꯌꯥꯝ ꯊꯥꯅꯤꯡꯉꯒ ꯂꯥꯛ ꯑꯃ ꯊꯥꯔꯣ
ꯑꯆꯥꯔ ꯁꯦꯝꯕꯣ
ꯑꯩꯗꯤ ꯁꯨꯝ ꯃꯥꯒꯤ ꯌꯨꯝꯗ ꯂꯩꯕꯒꯤ ꯈꯔ ꯈꯔ ꯁꯨꯝ ꯆꯥꯕꯤ ꯁꯥꯟꯅꯅꯕ ꯁꯦꯝꯕꯅꯤ ꯌꯣꯟꯅꯕꯁꯨ ꯅꯠꯇꯅ
ꯌꯣꯟꯅꯨ ꯍꯥꯏ ꯌꯣꯜꯂꯨ ꯍꯥꯏꯕ ꯅꯠꯇꯦ ꯑꯩꯒꯤ ꯁꯦꯝꯔꯛꯑꯣ ꯍꯥꯏꯕꯅꯦ
ꯅꯪ ꯄꯩꯁꯥ ꯌꯥꯝ ꯄꯥꯏꯕ ꯃꯥꯜꯂꯦꯕ ꯂꯨꯄꯥ ꯂꯥꯛ ꯑꯃ ꯊꯥꯔꯛꯑꯣ ꯑꯗꯨꯒ
ꯍꯣꯏ ꯍꯣꯏ ꯊꯥꯔꯛꯀꯦ ꯍꯣꯔꯦꯟ ꯃꯪꯗ ꯊꯥꯔꯛꯀꯦ
ꯃꯪꯗ ꯌꯥꯝꯅ ꯊꯕꯛ ꯇꯧꯕ꯭ꯔꯥꯕ ꯅꯪ
ꯎꯝ ꯃꯪꯂꯥꯜ ꯗꯣ ꯃꯪꯂꯥꯜ ꯍꯥꯏꯕ꯭ꯔꯥ ꯃꯪ ꯅꯠꯇꯕ ꯃꯪꯒꯤ ꯑꯣꯞꯄꯣꯖꯤꯠꯇꯤ ꯃꯪꯂꯥꯟ ꯍꯥꯏꯕ꯭ꯔꯥ ꯇꯥꯏꯕꯪ ꯍꯥꯏꯕ꯭ꯔꯥ
ꯇꯥꯏꯕꯪ
ꯃꯪꯒꯤ ꯑꯣꯄꯣꯖꯤꯠꯇꯤ ꯇꯥꯏꯕꯪꯗ
ꯅꯣꯏ ꯃꯃꯥ ꯍꯣꯏꯗꯤ
ꯀꯣꯟ ꯐꯦꯡꯕ
ꯎꯝ
ꯀꯣꯟ ꯐꯦꯡꯕ
ꯗꯁ ꯅꯪꯗꯤ
ꯆꯠꯂꯣꯍꯦ ꯑꯣꯟꯗꯦꯝ
ꯑꯁ ꯊꯕꯛ ꯌꯥꯝ ꯐꯥꯏ ꯍꯥꯏꯔꯒ ꯌꯥꯗ꯭ꯔꯦꯍꯦ
ꯅꯈꯣꯏꯗ ꯐꯠꯇꯦ ꯏꯁ ꯑꯩ ꯃꯊꯛ ꯆꯠꯄꯩ ꯍꯦꯅ ꯋꯥ ꯐꯠꯇꯦ ꯍꯦ ꯂꯩ
ꯎꯝ ꯅꯣꯏ ꯑꯍꯨꯝ ꯈꯛꯇꯔꯣ ꯂꯩꯕ
ꯎꯝ
ꯆꯥꯛ ꯊꯣꯡꯕꯅ ꯀꯅꯥ ꯊꯣꯡꯕ
ꯑꯩꯈꯣꯏ ꯕꯥꯅ ꯊꯣꯡꯉꯝꯅꯤ
ꯑꯥꯢꯁ ꯅꯩꯔꯦꯍꯦ ꯅꯪꯗꯤ
ꯑꯦ ꯁꯛꯀꯤ ꯋꯥꯒꯤꯁꯤ ꯀꯔꯤꯅꯣ
ꯊꯕꯛ ꯁꯨꯛꯇꯧ ꯇꯧꯗꯅ ꯊꯕꯛ ꯐꯕ ꯇꯥꯏꯞꯇ ꯑꯩꯉꯣꯟꯗ ꯂꯩꯖꯤꯒ ꯀꯥꯏꯅ
ꯑꯦ ꯃꯇꯥꯡ ꯃꯇꯥꯡꯅꯅꯦ ꯀꯩꯅꯣ ꯑꯩꯅ ꯑꯇꯣꯞꯄ ꯇꯧꯕꯩꯅꯦ ꯀꯩꯅꯣ
ꯏꯁ ꯏꯁ ꯅꯪꯅ ꯀꯔꯤ ꯊꯕꯛ ꯇꯧꯕ
ꯑꯣꯛ ꯃꯀꯣꯟ ꯀꯩꯀ ꯁꯦꯡꯉꯤꯅꯤ ꯀꯩꯅꯣ
ꯅꯣꯏ ꯑꯣꯛ ꯑꯣꯛ ꯂꯣꯏꯕ꯭ꯔꯥ
ꯂꯣꯏ
ꯀꯌꯥ
ꯑꯣꯛ ꯀꯩꯅꯣꯃꯨꯛ
ꯑꯁ ꯑꯣꯛ ꯃꯀꯣꯟ ꯑꯣꯛ ꯑꯣꯛ ꯃꯀꯣꯟ ꯁꯦꯡꯉꯦ ꯍꯥꯏꯔꯣ ꯑꯣꯛ ꯑꯣꯛ ꯃꯁꯤꯡ ꯐꯥꯎ ꯈꯪꯗꯕ
ꯑꯦ ꯅꯠꯇꯦꯗ ꯅꯤꯄꯥꯟꯃꯨꯛ ꯂꯩ
ꯌꯥꯝꯃꯦꯍꯦ
ꯎꯝ ꯂꯣꯢꯔꯤꯕꯅꯤ ꯑꯦ ꯃꯥꯏ ꯃꯥꯏ ꯊꯕꯛꯅꯤ ꯀꯩꯅꯣ ꯏꯁ ꯑꯩꯕꯨ ꯆꯠꯁꯦ ꯑꯩꯈꯣꯏꯗꯤ ꯑꯩꯒꯤ ꯊꯕꯛ ꯅꯣꯡꯃꯒꯤ ꯇꯧꯐꯝ ꯊꯣꯛꯄ ꯑꯩꯗꯤ ꯆꯞ ꯆꯞ ꯃꯥꯟꯅꯒꯅꯤ
ꯑꯩꯒꯤꯅꯦ ꯑꯣꯔ ꯔꯥꯎꯟꯗ꯭ꯔꯅꯦ
ꯅꯪ ꯀꯔꯤ ꯀꯔꯤꯅꯣ ꯅꯪ ꯇꯧꯏꯁꯦ ꯉꯁꯤ ꯀꯩꯀꯩ ꯍꯥꯏꯔꯣ
ꯑꯥꯁ
ꯊꯕꯛ ꯂꯣꯏ ꯇꯧꯕ ꯍꯩ ꯇꯧꯅꯤꯡꯗꯕꯒꯤꯅꯤ
ꯑꯦ ꯑꯩꯈꯣꯏꯁꯨ ꯍꯩ ꯀꯩꯅꯣ ꯑꯗꯨꯗꯤ
ꯍ ꯍꯩ
ꯅꯪꯉꯣꯟꯗ ꯑꯩꯅꯅꯦ ꯅꯪꯉꯣꯟꯗ ꯑꯩꯅ ꯍꯦꯟꯅ ꯍꯩꯔꯃꯒꯅꯤ ꯁꯤ
ꯅꯨꯡꯉꯥꯢ ꯊꯣꯡꯗ꯭ꯔꯤꯀꯥꯟꯗ ꯑꯩꯈꯣꯏꯅꯅꯦ ꯊꯣꯡꯗꯣꯏꯁꯦ
ꯎꯝ
ꯑꯩꯈꯣꯏ ꯃꯥꯢꯅ ꯊꯣꯡꯗ꯭ꯔꯤ ꯀꯥꯟꯗꯅꯦ ꯑꯩꯈꯣꯏꯅꯅꯦ ꯑꯩꯅ ꯊꯣꯡꯗꯣꯢꯁꯦ
ꯃꯣꯏ ꯊꯣꯡꯉꯒ ꯊꯣꯡꯕ ꯌꯥꯅꯤ ꯀꯩꯅꯣ ꯅꯣꯡꯃꯒꯤ ꯍꯧꯒꯠꯂꯅꯤ ꯑꯌꯨꯛꯇ
ꯎꯝ
ꯆꯥꯕ ꯌꯥꯕꯒꯩ ꯆꯥꯔꯅꯤ
ꯑꯁ
ꯍꯦꯛ ꯍꯧꯕꯒꯕ ꯃꯆꯥ ꯑꯃ
ꯅꯥꯎ ꯍꯥꯎ ꯊꯣꯡꯊꯤꯡꯕ ꯀꯥꯎꯅꯤꯀꯣ ꯕꯨꯡꯉꯣ ꯍꯧꯒꯠꯄ ꯍꯥꯏꯅꯦ ꯑꯩꯅ ꯍꯥꯏꯗꯤ ꯆꯥꯕ ꯉꯥꯛꯇꯗ
ꯑꯩꯁꯦ ꯏꯁꯤꯡ ꯒꯨꯝꯅ ꯊꯛꯄꯗꯅꯦ ꯑꯩꯁꯦ ꯄꯨꯂꯞ ꯄꯥꯔꯒꯅꯦ ꯑꯩꯁꯦ
ꯃꯣꯏ ꯆꯥꯕꯁꯦ ꯌꯥꯎꯕꯅꯦ ꯌꯥꯎꯕꯗꯤ ꯑꯌꯨꯛꯇꯗꯤ ꯌꯥꯝ ꯆꯥꯗꯦ ꯍꯧꯒꯠꯂꯅꯤ ꯏꯁꯤꯡꯊꯛꯑꯅꯤ ꯕ꯭ꯔꯁꯅꯨꯡ ꯇꯧꯔꯅꯤ ꯀꯩꯀꯥ ꯂꯣꯢ ꯂꯣꯏꯊꯣꯛꯑꯅꯤ ꯑꯩꯌꯨꯛꯇꯗꯤ ꯀꯌꯥ ꯇꯧꯗꯦ ꯑꯩ ꯐꯤꯁꯨꯅꯤꯡꯉꯥꯢ ꯂꯩꯀꯥꯟꯁꯨꯨꯔꯦ ꯆꯠꯂꯣꯍꯦ ꯑꯗꯨꯑꯣꯢꯁꯨ ꯉꯟꯗꯤ ꯉꯜꯂꯦꯍꯦ
ꯊꯕꯛ ꯌꯥꯝ ꯐꯕ ꯇꯥꯢꯞꯇ
ꯍꯧꯖꯤꯛꯇꯕꯨ ꯈꯔ ꯀꯣꯝꯒ꯭ꯔꯕꯣꯢ ꯅꯤꯡꯏ ꯍꯥꯟꯅꯗꯤ ꯀꯥꯢꯗꯩꯅꯣ ꯁꯃꯥꯏꯅ ꯇꯧꯔꯒ ꯀꯣꯝꯅ ꯂꯩꯕ
ꯑꯁꯦꯡꯕ ꯑꯩ ꯊꯕꯛ ꯊꯕꯛꯄꯨꯗꯤꯅꯦ ꯄꯪꯗꯤ ꯄꯪ ꯇꯧꯗꯤ ꯇꯧꯗꯦ
ꯌꯦ ꯑꯌꯨꯛꯇ ꯒꯤ ꯇꯨꯝ ꯂꯩꯌꯨ
ꯅꯪꯕꯨꯗꯤ ꯇꯧꯒꯦ ꯍꯥꯏꯅꯦ ꯅꯠꯇ꯭ꯔꯣ
ꯀꯔꯤꯅꯣ
ꯅꯪꯕꯨꯗꯤ ꯊꯕꯛ ꯇꯧꯗꯦ ꯈꯪꯉꯦꯕ
ꯍꯣꯏ
ꯀꯣꯏꯁꯨ ꯌꯥꯝꯅꯕꯨꯗꯤ ꯇꯧꯗꯦ ꯈꯖꯤꯛ ꯈꯖꯤꯛꯕꯨꯗꯤ ꯇꯧꯋꯦ
ꯇꯧꯏ ꯐꯥꯒꯤ ꯇꯧꯅꯦ ꯑꯩꯗꯤ ꯊꯕꯛ ꯂꯩ ꯈꯪꯉꯤ
ꯁꯤꯁ
ꯑꯁ ꯅꯪꯒꯤ ꯐꯣꯟ ꯚꯥꯏꯕ꯭ꯔꯦꯁꯟꯗꯣ ꯊꯝꯒꯅꯨ ꯑꯩ ꯅꯥꯀꯣꯡ ꯀꯩꯅꯣꯝ ꯇꯧꯋꯤ
ꯏꯁ ꯀꯣꯂꯦꯖꯁꯀꯤ ꯅꯣꯇꯤꯐꯤꯀꯦꯁꯟꯁꯦ ꯖꯣꯔꯣ ꯖꯣꯔꯣ ꯂꯥꯛꯁꯟ
ꯎꯝ ꯀꯣꯂꯦꯖꯀꯤ ꯑꯣꯏꯔꯝꯅꯤ
ꯃꯥꯅꯦ ꯑꯩꯅ ꯐꯅ ꯀꯩꯅꯣ ꯊꯥꯒꯤꯕꯒꯤꯀꯣ ꯀꯋ꯭ꯦꯠ ꯊꯥꯈꯤꯕꯒꯤ ꯑꯗꯨꯒꯤ ꯍꯥꯏꯗꯤ ꯀꯣꯂꯦꯖꯇꯨ ꯀ꯭ꯋꯦꯠꯀꯤꯗ ꯇꯧꯗꯕꯒꯤ ꯑꯗꯨꯝ ꯍꯥꯏꯗꯤ ꯍꯧꯖꯤꯛ ꯑꯗꯨꯒꯤꯅꯦꯕ
ꯅꯪ ꯅꯪ ꯈꯪꯗꯕꯩꯅꯦ ꯀꯣꯂꯤꯁꯀꯤꯒ ꯐꯣꯟ ꯇꯧꯔꯛꯏ ꯃꯤ ꯁꯨꯛꯄꯥꯏꯕꯥꯏꯕꯤꯇ
ꯅꯝꯕꯔ ꯒꯌꯥꯅꯣ ꯑꯥ ꯀꯩ ꯀꯩ ꯂꯝꯒꯤ ꯉꯁꯤꯒꯤ ꯆꯥꯛ ꯀꯅꯥ ꯊꯣꯔꯦ
ꯃꯥꯏ ꯃꯥꯗꯔ ꯏꯃꯥꯅ
ꯀꯣꯔꯤꯉꯩꯁꯨ ꯍꯣꯁꯄꯤꯇꯥꯜꯗꯩ ꯍꯜꯂꯛꯄꯗ ꯉꯩꯔꯤ ꯆꯥꯛ ꯆꯥꯛ ꯍꯟ
ꯑꯥꯏ ꯇꯨꯏꯁꯜ ꯂꯧꯔꯤꯇꯨꯗꯤ
ꯅꯣꯏ ꯃꯌꯥꯝ ꯂꯩꯔꯒ ꯀꯔꯤꯅꯣꯅꯦ
ꯃꯤ ꯃꯤꯌꯥꯝ ꯂꯩꯇꯦꯈꯣꯏ ꯃꯤꯗꯤ ꯑꯩꯈꯣꯏ ꯌꯨꯝ ꯃꯤ ꯗꯤ ꯌꯥꯝꯃꯦ ꯑꯗꯨ ꯃꯥ ꯃꯥꯒꯤ ꯊꯕꯛ ꯆꯠꯄ ꯂꯩꯇꯤꯌꯦ